ꯍ ꯇꯥꯏ ꯌꯦꯗ
ꯑꯁ ꯎꯗꯕꯕꯨ ꯌꯥꯝ ꯀꯨꯏꯔꯦ ꯑꯩꯁꯦ ꯉꯁꯤ ꯈꯛꯇꯪꯅꯦ ꯏꯁꯥ ꯈꯔ ꯅꯨꯡꯉꯥꯏꯇꯦꯅ ꯆꯪꯉꯛꯄꯁꯤꯗ ꯐꯣꯟꯁꯦ ꯉꯥꯏꯍꯥꯛ ꯑꯣꯠꯂꯨꯕꯗꯅꯦ ꯅꯪꯁꯦ ꯈꯪꯅꯤꯡ ꯅꯤꯡꯁꯤꯡꯉꯛꯇꯅꯅꯦ ꯑꯩꯅ ꯇꯧꯔꯛꯏꯁꯦ ꯅꯪꯕꯨ ꯀꯃꯥꯏ ꯀꯃꯥꯏꯅ ꯂꯩꯔꯤꯒꯦ ꯍꯧꯖꯤꯛꯀꯥꯟꯁꯤ꯭ꯕꯣ
ꯑꯗꯨꯝ ꯄꯪꯂꯩ ꯃꯔꯩꯂꯩꯗ ꯑꯗꯨ ꯅꯪꯅ ꯇꯧꯔꯛꯄꯁꯦ ꯌꯥꯝ ꯐꯔꯦ ꯑꯩꯁꯨꯅꯦ ꯋꯥꯔꯤ ꯁꯥꯟꯅꯅꯤꯡꯉꯝꯕꯗꯅꯦ ꯀꯨꯏꯔꯕꯅꯦ ꯑꯗꯨꯗꯅꯦ ꯑꯩꯁꯦ ꯃꯇꯥꯡ ꯃꯇ ꯆꯥꯗꯗꯅꯅꯦ ꯐꯣꯟ ꯇꯧꯔꯛꯄ ꯁꯪꯗꯗꯅ ꯂꯩꯔꯕꯅꯦ ꯅꯪꯅ ꯇꯧꯔꯛꯄꯁꯦ ꯌꯥꯝꯅ ꯐꯔꯦ ꯆꯥꯛ ꯏꯁꯤꯡ ꯆꯥꯔꯕ ꯅꯪꯕꯨ
ꯆꯥꯛꯀ ꯆꯥꯗ꯭ꯔꯤꯗ ꯏꯁꯥ ꯅꯨꯡꯉꯥꯏꯇꯦꯗꯅ ꯏꯃꯥꯅ ꯊꯣꯡꯉꯦ ꯑꯩ ꯅꯍꯥꯟꯉꯩ ꯑꯩꯅ ꯑꯗꯨꯝ ꯊꯣꯡꯕꯅꯦ ꯉꯁꯤꯗꯤ ꯅꯨꯡꯉꯥꯏ ꯃꯥꯟꯗ ꯗꯅ ꯏꯃꯥꯁꯦ ꯑꯩꯅ ꯐꯥꯔꯒ ꯊꯣꯡꯍꯟꯕꯅꯦ ꯑꯗꯣ ꯅꯪꯕꯨ ꯀꯩꯀꯩꯒ ꯇꯧꯔ ꯂꯩꯔꯤꯒꯦ ꯍꯧꯖꯤꯛꯀꯥꯟꯁꯤꯕꯨ
ꯍꯧꯖꯤꯛꯀꯥꯟꯗ ꯀꯔꯤ ꯇꯧꯔ ꯂꯩꯅꯤ ꯌꯨꯝꯗ ꯂꯩꯔꯕꯅꯤꯅ ꯍꯥꯟꯅ ꯑꯩꯈꯣꯏ ꯄꯨꯜꯂꯒ ꯀꯣꯏꯗꯅ ꯂꯥꯟꯕ ꯆꯠꯄ ꯃꯇꯝꯗꯨꯁꯨ ꯅꯠꯇꯕꯅꯤꯅ ꯐꯤ ꯈꯔ ꯁꯥ ꯑꯉꯥꯡ ꯇꯨꯏꯁꯟ ꯈꯔ ꯇꯧ ꯌꯨꯝꯒꯤ ꯊꯕꯛ ꯏꯪꯈꯥꯡ ꯈꯔ ꯇꯧ ꯄꯪꯂꯩ ꯂꯩꯔꯤꯗ ꯅꯪꯒꯤ ꯀꯃꯥꯏ ꯀꯃꯥꯏ ꯇꯧꯔꯤꯒꯦ
ꯑꯩꯁꯨ ꯑꯩꯅ ꯅꯍꯥꯟꯈꯩ ꯄꯥꯏꯁꯤꯜꯂꯨꯕ ꯔꯥꯅꯤ ꯐꯤ ꯑꯃ ꯂꯩꯔꯤꯌꯦ ꯑꯗꯨꯗ ꯂꯣꯏꯅꯕ ꯍꯣꯠꯅꯕꯗꯅꯦ ꯃꯤꯠꯀꯗ ꯆꯤꯛꯄꯗ ꯏꯁꯥ ꯅꯨꯡꯉꯥꯏꯇꯕꯅ ꯂꯣꯏꯔꯅꯦ ꯑ ꯄꯩꯁꯥ ꯇꯥꯟꯅꯕꯅꯦꯅ ꯇꯧꯔꯤ ꯊꯕꯛꯇꯨꯗꯅꯦ ꯂꯥꯏꯌꯦꯡꯕꯗ ꯄꯩꯁꯥꯁꯦ ꯂꯣꯏ ꯂꯣꯏ ꯕꯅꯦ
ꯎꯝ ꯀꯔꯤ ꯅꯥꯔꯒꯦ ꯅꯪꯕꯨ
ꯑꯁ ꯅꯥꯕ ꯍꯥꯏꯔꯒ ꯍꯦꯛꯇ ꯑꯗꯨ ꯑꯗꯥ ꯅꯥꯕ ꯅꯠꯇꯦꯗ ꯀꯨꯏꯅ ꯀꯣꯟꯅ ꯐꯝꯕꯒꯤ ꯈ꯭ꯋꯥꯡꯒꯅꯦ ꯃꯤꯠꯀꯁꯦ ꯈ꯭ꯋꯥꯡꯅ ꯂꯤꯡꯈꯠꯂ ꯂꯩꯔꯦ ꯃꯤꯠꯁꯤꯅ ꯆꯤꯛꯄꯗ ꯆꯤꯛꯄꯗ ꯐꯅꯌꯥꯝꯁꯨ ꯌꯦꯡꯉꯕꯅꯤ ꯐꯤ ꯁꯥꯒꯅꯨ ꯌꯥꯝ ꯃꯨꯟꯅ ꯌꯦꯡꯒꯅꯨ ꯍꯥꯏꯔꯛꯏ ꯎꯄꯥꯏ ꯂꯩꯇꯦ ꯏꯁ ꯏꯁꯥꯒꯤ ꯁꯤꯟꯐꯝꯗꯨꯣ ꯑꯣꯏꯔꯨꯔꯕꯅꯤꯅ ꯑꯗꯨꯗ ꯑꯗꯨꯝ ꯇꯧꯕꯗ ꯅꯨꯃꯤꯠ ꯆꯨꯞꯄ ꯀꯣꯟꯅꯕ
ꯑꯁ ꯍꯦꯟꯖꯟꯅꯤꯅꯦ ꯇꯣꯏꯅ ꯇꯣꯏꯅꯅꯦ ꯅꯪꯒꯤ ꯍꯧꯅꯕꯤ ꯊꯕꯛ ꯑꯃ ꯂꯣꯏꯁꯤꯟꯗꯕ ꯌꯥꯗꯦꯅꯅꯦ ꯇꯧꯁꯟꯕꯤꯗꯣ ꯇꯧꯁꯜꯂꯨꯅꯨꯀꯣ ꯑꯗꯨ ꯅꯠꯇꯕꯅꯦ ꯑ ꯑꯇꯣꯞꯄ ꯊꯕꯛ ꯑꯃ ꯇꯧꯅꯕ ꯇꯧꯁꯤ
ꯑꯇꯣꯞꯄ ꯊꯕꯛꯕꯨ ꯑꯩꯗꯤ ꯑꯇꯩꯁꯨ ꯑꯃꯠꯇ ꯈꯪꯗꯦ ꯁꯤꯗ ꯁꯨꯝ ꯁꯤꯒꯤ ꯍꯤꯔꯝꯁꯤꯗꯗꯅꯦ ꯑꯩꯅ ꯌꯦꯡꯁꯤꯟꯅ ꯊꯤꯖꯤꯟꯗꯅ ꯇꯧꯔꯤꯁꯦ ꯃꯌꯦꯛ ꯈꯔ ꯊꯤ ꯂꯪ ꯈꯔ ꯈꯟ ꯑꯗꯨꯗ ꯇꯧ ꯂꯩꯔꯕꯅꯤ ꯅꯪꯅ ꯈꯔ ꯍꯩꯕ ꯁꯤꯡꯕꯗꯣ ꯊꯣꯛꯑꯦ ꯅꯪ ꯀꯩꯀꯩ ꯇꯧꯔꯤꯒꯦꯅ ꯍꯪꯉꯛꯏ ꯏꯁꯦ ꯑꯩꯁꯨ ꯑꯗꯨꯗ ꯍꯪꯉꯒꯦꯔꯅꯦ ꯀꯣꯏꯊꯤ ꯊꯤꯔꯛꯏꯕꯅꯤꯅꯦ
ꯑꯣ ꯑꯩꯅꯦ ꯍꯥꯏꯔꯛꯀꯦ ꯍꯟꯗꯛꯇꯤꯅꯦ ꯑꯩꯈꯣꯏ ꯏꯃꯥ ꯍꯣꯏꯅ ꯍꯥꯏꯕꯗꯅꯦ ꯊꯕꯛ ꯑꯃꯒꯤ ꯍꯥꯏꯌꯦꯕ ꯑꯗꯨꯗꯣ ꯑꯩꯅꯦ ꯅꯪꯉꯣꯟꯗ ꯄꯥꯎ ꯁꯣꯏꯗꯅ ꯄꯤꯔꯛꯀꯦ ꯏꯕꯥꯅꯤ ꯇꯧꯍꯧꯅꯕꯅꯦ ꯇꯧꯁꯦ ꯑꯗꯨꯗ ꯑꯗꯨꯒꯤ ꯑꯩꯁꯨꯅꯦ ꯅꯪꯒ ꯐꯥꯎꯣꯔ ꯋꯥꯔꯤ ꯁꯥꯟꯅꯅꯤꯡꯉ ꯇ ꯅꯅꯦ ꯂꯩꯔꯝꯃꯤꯅꯦ ꯀꯔꯝ ꯀꯥꯟ ꯢꯕꯥꯅꯤ ꯑꯩꯅ ꯐꯣꯟ ꯇꯧꯁꯤꯒꯦꯅ ꯈꯟꯅꯤꯡꯕꯗ ꯈꯟꯂꯝꯕꯗꯁꯨ ꯊꯕꯛꯁꯤꯅ ꯆꯤꯟꯕ ꯑꯩꯁꯨ ꯑꯉꯥꯡꯗꯨꯁꯨ ꯊꯄꯛ ꯌꯥꯝ ꯆꯤꯜꯂꯦꯕ ꯋꯥ ꯑꯉꯥꯡ ꯂꯥꯎꯅꯕꯒꯤ ꯋꯥ ꯋꯥꯕꯅꯦ ꯑꯗꯨꯒꯤꯅꯦ ꯅꯪꯅ ꯇꯧꯔꯛꯄꯁꯦ ꯇꯥꯅꯕꯩꯆꯥ ꯆꯥꯔꯦ ꯑꯗꯨꯗꯅꯦ ꯑꯩ ꯍꯦꯛ ꯊꯕꯛꯇꯣ ꯐꯪꯕꯒ ꯍꯥꯏꯔꯛꯀꯦ ꯑꯗꯨꯗꯤ ꯌꯨꯝꯗꯒꯤ ꯑꯗꯨꯝ ꯇꯧꯔꯁꯨ ꯌꯥꯕ ꯊꯕꯛꯅꯦ ꯆꯠꯅꯗ꯭ꯔꯁꯨ ꯌꯥꯕ ꯑꯗꯨꯅꯅꯦ ꯆꯠꯊꯣꯛ ꯆꯠꯁꯤꯟ ꯇꯧꯕꯒꯤꯅꯦ ꯑꯋꯥꯕꯁꯨ ꯀꯌꯤꯝ ꯂꯩꯔꯔꯣꯏ
ꯑ ꯑꯉꯥꯡ ꯄ꯭ꯔꯥꯏꯚꯦꯠ ꯇꯝꯕ ꯍꯥꯏꯔꯒ ꯑꯈꯣꯏ ꯁꯥꯏꯒꯤ ꯀꯀꯥ ꯑꯈꯣꯏ ꯃꯅꯤꯡꯒꯤ ꯀꯀꯥ ꯑꯃ ꯂꯩꯕꯗꯣ ꯅꯣꯏ ꯂꯩꯀꯥꯏꯗ ꯀꯩꯅꯣ ꯌꯨꯝ ꯅꯧꯅ ꯍꯣꯡꯈꯤꯕꯅꯦ ꯂꯝ ꯂꯩꯔ ꯍꯣꯡꯒꯤꯕꯅꯦ ꯑꯗꯨꯗꯣ ꯃꯥꯅ ꯈꯪꯅꯕ ꯂꯩꯔꯗꯤ ꯃꯥꯥꯏ ꯑꯉꯥꯡꯗꯣ ꯀꯩꯅꯣ ꯄ꯭ꯔꯥꯏꯚꯦꯠ ꯇꯝꯕ ꯊꯥꯒꯦꯅꯗꯤ ꯌꯥꯝ ꯍꯥꯏꯔꯛꯄꯅꯦ ꯑꯩꯅ ꯅꯪꯒꯤꯗꯤ ꯍꯥꯏꯐꯦꯠꯇꯤ ꯍꯥꯏꯈꯤꯕꯅꯦ ꯃꯣꯏꯗꯣ ꯑꯅꯧꯕ ꯑꯣꯏꯕꯒꯤ ꯅꯣꯏ ꯌꯨꯝꯗꯣ ꯈꯪꯗꯦ ꯑꯩꯅ ꯑꯝꯇ ꯍꯥꯏꯔꯛꯎ ꯈꯣꯠꯂꯨ ꯑꯗꯨꯅ ꯌꯥꯝ ꯍꯪꯉꯛꯈꯤꯕꯅꯦꯕ ꯑꯩꯉꯣꯟꯗ ꯑꯗꯣ ꯅꯣꯏ ꯑꯗꯨꯗ ꯑꯅꯧꯕ ꯍꯣꯡꯖꯤꯜꯂꯛꯄ ꯈꯪꯗ꯭ꯔꯣ ꯑꯃ ꯃꯁꯥꯒ ꯈꯔ ꯆꯥꯎꯕ ꯑꯍꯟ ꯑꯃ ꯃꯇꯩ ꯃꯅꯥꯎꯒ ꯃꯆꯥꯅꯨꯄꯥ ꯑꯃꯒ ꯆꯠꯈꯤꯕꯅꯦ ꯑꯦ ꯂꯩꯕꯅꯦ
ꯑꯣ ꯈꯪꯉꯦ ꯈꯪꯉꯦ ꯉꯁꯥꯏ ꯂꯥꯛꯑꯝꯃꯦ ꯉꯁꯥꯏ ꯂꯥꯛꯑꯃꯦ ꯐꯖꯅ ꯍꯥꯏꯔꯝꯃꯦ ꯑꯣ ꯅꯪ ꯅꯪꯅ ꯍꯥꯏꯕꯗꯒꯤ ꯈꯪꯕꯅꯤ ꯌꯥꯝ ꯐꯩ ꯈꯣꯠꯂꯤ ꯅ ꯂꯥꯛꯑꯝꯃꯦ ꯅꯪꯅ ꯑꯗꯨꯝ ꯍꯥꯏ ꯈꯣꯠꯂꯒ ꯂꯩꯌꯦꯅ ꯂꯩꯀꯥꯏꯗ ꯑꯗꯨꯝ ꯍꯥꯏꯔꯒ ꯂꯩꯌꯦꯅ ꯃꯥꯅ ꯑꯁ ꯑꯗꯨꯅ ꯐꯗꯧ ꯃꯥꯜꯂꯦ ꯈꯪꯅ ꯆꯅꯕꯒꯤꯗ ꯊꯥꯕꯅꯅ ꯇꯧꯔꯒ ꯂꯥꯛꯑꯝꯃꯦ ꯑꯩꯅꯁꯨ ꯍꯣꯏ ꯂꯥꯛꯑꯣ ꯅ ꯍꯥꯏꯈ꯭ꯔꯕꯅꯦ ꯉꯁꯥꯏ
ꯑꯗꯨ ꯀꯀꯥ ꯍꯣꯏꯗꯣ ꯋꯥ ꯌꯥꯝ ꯈꯪꯕꯅꯦ ꯑꯁ ꯏꯅꯝꯃꯟꯗꯨꯁꯨꯅꯦ ꯊꯤꯅ ꯐꯕꯅꯦ ꯃꯥꯅꯒ ꯈꯤꯇꯪ ꯅꯨꯡꯁꯤꯒ꯭ꯔꯗꯤꯅꯦ ꯌꯥꯝꯅ ꯂꯨꯅꯒ ꯇꯧꯕꯅꯦ ꯃꯆꯥꯗ ꯃꯆꯥꯗꯧꯅ ꯌꯧꯔꯛꯀꯅꯤ ꯑꯩꯅ ꯇꯧꯔꯝꯕꯅꯦꯕ ꯃꯣꯏꯗꯣ ꯈꯔ ꯇꯥꯛꯑꯝꯕꯅꯦ ꯑꯗ ꯂꯝꯗꯣ ꯍꯣꯡꯈꯤꯕꯅꯤꯅꯅꯦ ꯃꯣꯏꯗꯣ ꯎꯄꯥꯏ ꯂꯩꯈꯤꯗ ꯕ ꯌꯥꯝ ꯐꯕꯅꯦ ꯈꯤꯇꯪ ꯍꯦꯛ ꯀꯣꯟꯅꯅ ꯑꯉꯥꯡꯗꯣ ꯈꯤꯇꯪ ꯍꯦꯛ ꯁꯦꯝꯃꯨꯕꯗ ꯃꯣꯏꯅꯅꯦ ꯍꯦꯟꯅ ꯇꯧꯔꯛꯄꯅ ꯍꯦꯟꯗꯣꯏꯅꯦ ꯑꯗꯨꯝ ꯌꯦꯡꯉꯒ ꯐꯖꯅ ꯑꯉꯥꯡꯗꯣ ꯑꯩꯒꯤ ꯁꯥꯏꯠꯇꯒꯤꯁꯨ ꯑꯗꯨꯝ ꯐꯖꯍꯦꯛ ꯇꯥꯛꯄꯤꯌꯣ ꯑꯗꯨꯒ
ꯍꫭꯏ ꯇꯛꯄꯤꯅꯤ
ꯎꯝ ꯑꯗ ꯑꯣ ꯀꯀꯥꯗꯣ ꯃꯣꯏꯗꯣ ꯑꯌꯨꯛ ꯅꯨꯡꯗꯥꯡ ꯄꯥꯔꯒ ꯇꯧꯒꯦ ꯈꯣꯠꯀꯦꯗꯤ ꯍꯥꯏꯔꯛꯇ꯭ꯔꯣ ꯃꯥ ꯑꯩꯉꯣꯟꯗꯗꯤ ꯑꯌꯨꯛ ꯅꯨꯡꯗꯥꯡ ꯄꯥꯒꯤꯕꯅꯦꯕꯀꯣ
ꯍꯥꯏꯔꯛꯑꯦ ꯍꯥꯏꯔꯛꯑꯦ ꯑꯗꯨꯗ ꯑꯩꯅꯅꯦ ꯑꯉꯥꯡ ꯌꯥꯝꯕ ꯃꯔꯛꯇꯗꯤ ꯌꯥꯎꯍꯟꯅꯤꯡꯗꯕꯒꯤꯅꯦ ꯎꯝ ꯀꯀꯥ ꯍꯣꯏꯅ ꯇꯥꯛꯇ ꯌꯥꯗꯦ ꯍꯥꯏꯔꯒꯕꯨꯗꯤ ꯑꯩ ꯇꯥꯛꯄꯤꯒꯦ ꯑꯗꯨꯕꯨ ꯅꯨꯡꯗꯤꯟꯗ ꯊꯥꯔꯛꯑꯣꯅꯗꯤ ꯍꯥꯏ ꯈꯤꯕꯅꯦꯕ ꯑꯗꯣ ꯃꯥꯅꯗꯤ ꯈꯟꯅꯔꯛꯈꯤꯒꯦ ꯃꯃꯥꯒ ꯑꯗꯨꯒ ꯑꯃꯨꯛ ꯄꯥꯎꯗꯣ ꯍꯌꯦꯡ ꯄꯤꯔꯛꯑꯒꯦ ꯅꯠꯇ꯭ꯔꯒ ꯅꯪꯉꯣꯟꯗ ꯍꯥꯏꯔꯁꯨ ꯍꯥꯏꯔꯛꯀꯦꯅ ꯍꯥꯏꯒꯤꯕꯅꯦ ꯑꯩꯅ ꯍꯣꯏ ꯌꯥꯏꯌꯦ ꯌꯥꯏꯌꯦ ꯑꯗꯨꯝ ꯊꯥꯅꯤꯡꯕ ꯃꯇꯝꯗꯕꯨꯗꯤ ꯊꯥꯔꯛꯑꯣ ꯑꯗꯨꯗ ꯑꯩꯅ ꯍꯦꯟꯅ ꯑ ꯃꯌꯥꯝ ꯇꯧꯗꯕ ꯌꯥꯝꯅ ꯑꯉꯥꯡ ꯌꯥꯎꯗꯕ ꯃꯐꯝꯗ ꯇꯧꯕꯗꯨꯅ ꯍꯦꯟꯅ ꯑꯉꯥꯡꯗꯨꯅ ꯄꯨꯛꯅꯤꯡ ꯆꯪꯒꯗ꯭ꯔꯅꯅꯦ ꯍꯥꯏꯈꯤꯕꯅꯦꯕ ꯑꯗꯨꯅꯁꯨ ꯐꯩꯌꯦꯗꯤ ꯍꯥꯏꯔꯝꯕꯅꯦ ꯌꯥꯝꯅ ꯀꯨꯏꯅ ꯋꯥꯔꯤ ꯁ ꯁꯥꯟꯅꯔꯝꯃꯤꯗ ꯑꯩꯅꯅꯦ ꯆꯥꯒ ꯂꯣꯟꯗꯅ ꯄꯤꯊꯛꯇꯅ ꯀꯨꯏꯅ ꯑꯉꯥꯡ ꯁꯨ ꯋꯥꯔꯤ ꯁꯥꯟꯅꯔꯝꯃꯤ ꯀꯃꯥꯏ ꯀꯃꯥꯏ ꯇꯧꯕ ꯑꯉꯥꯡꯗꯨꯁꯨ ꯂꯥꯏꯔꯤꯛꯀ ꯍꯩꯌꯦꯅ ꯍꯥꯏ ꯃꯄꯥꯅꯗꯤ
ꯍꯩꯕꯅꯦ ꯍꯩꯕꯅꯦ ꯃꯣꯏ ꯀꯩꯅꯣꯒꯤ ꯃꯣꯏ ꯀ꯭ꯂꯥꯁꯀꯤ ꯃꯥꯅ ꯔꯦꯡ ꯋꯥꯟ ꯇꯥꯕꯅꯦ ꯑꯗꯣ ꯑꯇꯩ ꯑꯇꯩ ꯋꯥꯔꯤꯕꯨ ꯁꯥꯟꯅꯔꯤꯀꯥꯟꯗꯒ ꯑꯩ ꯑꯝꯇꯒ ꯍꯪꯒꯤꯗ꯭ꯔꯦ ꯆꯥꯛꯀ ꯆꯥꯔꯕꫭ ꯅꯪꯕꫭ
ꯑꯁ ꯆꯥꯛꯄꯨꯗꯤ ꯊꯣꯡꯕ ꯂꯣꯏꯔꯦ ꯆꯥꯗ꯭ꯔꯤꯗ ꯆꯥꯛ ꯆꯥꯁꯤꯅꯅꯦ ꯍꯥꯏꯅꯔꯝꯕꯅꯤ ꯑꯗꯨꯗ ꯏꯃꯥꯗꯣ ꯑꯥ ꯋꯥꯛꯀꯤꯡ ꯊꯣꯛꯈꯤꯕ ꯑꯗꯨ ꯍꯜꯂꯛꯑꯒ ꯆꯥꯁꯦꯌꯦ ꯑꯗꯨꯗꯤ ꯆꯥꯗ꯭ꯔꯦ
ꯕꯕꯥꯍꯣꯏꯗꯤ ꯀꯃꯥꯏ ꯀꯃꯥꯏ ꯂꯩꯔꯤ ꯃꯣꯗꯤꯅꯤ ꯃꯁꯥ ꯑꯅꯥ ꯑꯌꯦꯛꯀ ꯑꯝꯇ ꯌꯥꯎꯗꯕ ꯅꯠꯇ꯭ꯔꯣ
ꯌꯥꯎꯗꯦ ꯌꯥꯎꯗꯦ ꯌꯥꯝꯅꯅꯦ ꯀꯜꯂꯤ ꯏꯕꯦꯝꯃꯥ ꯋꯥꯛꯀꯤꯡꯒ ꯆꯠꯇꯅ ꯋꯥꯛꯀꯤꯡꯅꯦ ꯅꯣꯛꯝꯃꯒꯤꯅꯦ ꯃꯁꯥ ꯁꯥꯖꯦꯜ ꯇꯧꯍꯧꯗ ꯌꯥꯗꯦꯅꯅꯦ ꯆꯠꯈꯤꯁꯤꯅ ꯆꯠꯈꯤꯕꯁꯤꯅ ꯑꯗꯨꯅꯅꯦ ꯃꯣꯏꯅꯅꯦ ꯑꯗꯨꯃꯥꯏꯅ ꯇꯧꯕꯁꯦ ꯑꯩꯈꯣꯏ ꯖꯗꯤ ꯑꯃꯨꯛ ꯐꯩꯗ ꯃꯁꯥ ꯀꯟꯅ ꯂꯩꯔꯤꯉꯩ ꯑꯩꯈꯣꯏꯗꯗꯤ ꯋꯥꯔꯣꯏꯗꯣꯏꯅꯤꯗꯣ ꯑꯗꯨꯅꯅꯦ ꯑꯩꯁꯨꯅꯦ ꯆꯠꯀꯦ ꯆꯠꯈ꯭ꯔ ꯖꯅꫭꯅ ꯅꯦ ꯀꯩꯁꯨ ꯍꯥꯏꯗ꯭ꯔꯕꯅꯤ
ꯑꯁ ꯑꯗꯨ ꯍꯥꯏꯔ ꯑꯩꯈꯣꯏꯒꯤꯗꯤꯅꯦ ꯉꯪꯅ ꯁꯥꯛꯅꯕꯒ ꯑꯝꯇ ꯌꯥꯗꯦ ꯆꯍꯤꯅꯦ ꯌꯥꯝꯈꯠꯂꯛꯄꯩꯔꯥ ꯀꯩꯅꯣ ꯑꯉꯥꯡ ꯀꯟꯅ ꯑꯣꯜꯂꯤ ꯏꯟꯖꯡꯒ ꯍꯥꯎꯇꯕꯒꯁꯦ ꯆꯥꯕꯤꯕꯣ ꯅꯠꯇꯦ ꯃꯄꯥꯟ ꯊꯣꯛꯑꯒꯅꯦ ꯍꯣꯇꯦꯜꯗ ꯍꯦꯛꯇ ꯆꯪꯉ ꯂꯩꯔꯝꯗꯣꯏꯅꯦ ꯌꯨꯝꯖꯤꯗꯅꯅꯦ ꯀꯦꯁꯥꯟꯟꯅꯗꯣꯏꯕ ꯍꯥꯎꯏꯒ ꯍꯥꯎ ꯇꯦꯀꯥ ꯂꯣꯏꯔꯦ ꯂꯣꯏꯔꯦ ꯍꯅꯨ ꯊꯪꯗꯅꯦ ꯃꯇꯩ ꯃꯅꯥꯎꯖꯦ ꯑꯩꯉꯣꯟꯗ ꯀꯟꯅ ꯑꯣꯠꯂꯤ ꯑꯩꯗ ꯆꯠꯂꯒ ꯐꯗꯧꯅꯦ ꯃꯣꯏꯖꯦ ꯑꯩꯅꯦ ꯌꯨꯝ ꯄꯥꯟꯊꯣꯛꯈ꯭ꯔꯁꯤꯔꯅ ꯄꯥꯟꯕꯁꯨ ꯉꯝꯗꯕ ꯍꯦꯛꯇ ꯍꯦꯛ ꯄꯥꯟꯊꯣꯛꯈ꯭ꯔꯁꯤꯔꯕꯨ ꯈꯜꯂꯕꯅꯦ
ꯃꯇꯥꯡ ꯃꯇꯝꯅꯅꯤ ꯏꯕꯦꯝꯃ ꯍꯧꯖꯤꯛꯅꯦ ꯃꯣꯏꯅꯦ ꯑꯗꯨꯒꯤ ꯃꯇꯝ ꯅꯠꯇꯝꯅꯤ ꯑꯩꯈꯣꯏꯁꯨ ꯇꯧꯔꯝꯃꯦ ꯑꯩꯅꯅꯦ ꯊꯤꯅ ꯊꯤꯅꯅꯦ ꯉꯥꯡꯕꯗꯒꯤꯅꯦ ꯍꯟꯒ꯭ꯔꯤꯅꯤ ꯑꯁ ꯍꯥꯟꯅ ꯃꯁꯤꯗ ꯁꯤꯗ ꯊꯥꯎ ꯉꯧꯗꯕ ꯏꯟꯁꯥꯡꯒꯁꯦ ꯆꯥꯕꯤꯕꯅꯠ ꯇꯦ ꯑꯩꯅꯒ ꯊꯣꯡꯕꯁꯦ ꯈꯨꯠꯀ ꯇꯡꯕꯤꯕ ꯅꯠꯇꯦ ꯑꯩꯅ ꯃꯁꯤꯗꯤꯅꯅꯦ ꯅꯣꯡꯃꯗꯤꯅꯦ ꯑꯩꯅꯅꯦ ꯏꯁꯧ ꯇꯣꯡꯕꯗꯒꯤꯅꯦ ꯆꯠꯈ꯭ꯔꯤꯁꯤꯅꯦ ꯋꯥꯛꯀꯤꯡꯁꯦ ꯅꯪꯁꯨꯅꯦ ꯅꯪꯒꯤ ꯑꯗꯨꯝ ꯇꯞ ꯄꯒ ꯃꫭꯟ ꯂꯩꯕꯗꯣ ꯇꯧꯔꯨꯅꯨ ꯃꯣꯏꯖꯨꯅꯦ ꯑꯉꯥꯡ ꯑꯣꯜꯂꯕꯅꯤꯅꯅꯦ ꯆꯩꯕꯁꯤꯅ ꯂꯧ ꯕꯅꯦ ꯅꯣꯡ ꯐꯥꯗꯣꯛꯇꯤ ꯆꯩꯔꯤꯉꯩꯗ ꯁꯥꯎꯖꯟꯅꯔꯁꯨꯅꯦ ꯅꯣꯡꯉꯥꯜꯂꯒꯅꯦ ꯑꯗꯨꯝ ꯂꯧꯒꯤꯕꯅꯤ ꯑꯗꯨꯅꯅꯦ ꯃꯣꯏꯗꯤꯅꯦ ꯑꯗꯨꯃꯥꯏꯅ ꯇꯧꯗ꯭ꯔꯗꯤ ꯌꯥꯗꯕꯅꯤ ꯑꯩꯈꯣꯏꯁꯨꯅꯦ ꯑꯁ ꯌꯥꯝꯅ ꯋꯥꯔꯝꯒꯄꫭꯠꯅꯤꯗ ꯃꯤ ꯃꯌꯥꯝ ꯑꯃ ꯆꯠꯅꯕꯖꯨ ꯎꯔꯛꯄꯗꯒꯤ ꯒ꯭ꯌꯥꯟ ꯇꯥꯔꯛꯄꯗꯣ ꯑꯗꯨ ꯇꯧꯔꯤꯅꯤ
ꯑꯩꯈꯣꯏ ꯏꯅꯝꯃꯩ ꯑꯩꯈꯣꯏ ꯏꯅꯝꯃꯩ ꯏꯆꯥꯅꯨꯄꯥ ꯑꯍꯟꯗꯣ ꯑꯍꯟꯗꯨꯅ ꯈꯔ ꯐꯩꯌꯦꯕ ꯈꯪꯕ꯭ꯔꯥ ꯑꯇꯣꯝꯕ ꯑꯃ ꯌꯥꯎꯔꯤꯖꯦ ꯅꯨꯄꯥ ꯉꯥꯛꯇꯒ ꯑꯅꯤ ꯁꯨꯖꯜꯂꯦ ꯁꯥꯊꯤꯕꯗ ꯃꯣꯏꯗ ꯂꯧꯅꯤ ꯈꯟꯕꯗꯅꯦ ꯑꯍꯟ ꯑꯅꯤꯖꯦ ꯌꯨꯝꯗ ꯂꯩꯇ꯭ꯔꯦ ꯍꯥꯏꯕ ꯃꯤꯗꯤ ꯃꯁꯨ ꯅꯨꯡꯁꯤ ꯃꯁꯨ ꯂꯧꯒꯅꯤꯅ ꯌꯨꯝꯗꯒꯤ ꯃꯆꯤ ꯂꯦꯡꯗꯦ ꯑꯩꯈꯣꯏꯒꯤꯗꯤꯅꯦ ꯅꯣꯡꯉꯥꯟꯕꯒ ꯆꯦꯟꯈꯒ꯭ꯔꯅꯤ ꯋꯥꯛꯀꯤꯡ ꯆꯠꯂꯤꯅꯤ ꯁꯥꯖꯦꯜ ꯇꯧꯔꯤꯅꯤ ꯑꯗꯒꯤ ꯀꯔꯤ ꯃꯣꯏꯅ ꯍꯥꯏꯕꯗꯨꯕꯨ ꯑꯥ ꯂꯩꯀꯥꯏꯒꯤ ꯃꯤ ꯋꯥꯔꯤ ꯋꯥꯇꯥꯏ ꯁꯥꯟꯅꯕꯒꯤ ꯑꯔꯨꯕ ꯋꯥꯔꯤ ꯁꯥꯏꯅꯤ ꯊꯣꯛꯈꯤꯗꯣꯏꯅꯤ ꯃꯁꯨꯖꯦ ꯂꯧꯅꯤꯡꯗꯕꯒꯤꯅꯤ ꯂꯣꯏꯔꯦ ꯏꯕꯦꯝꯃ ꯅꯣꯛꯅꯤꯡꯕꯅ ꯎꯔꯕ ꯑꯩꯈꯣꯏꯅꯗꯤ ꯑꯍꯟꯅꯦꯅ ꯃꯥꯟꯅꯗ꯭ꯔꯕꯅꯦ ꯑꯩꯒꯤ ꯏꯃꯥ ꯏꯄꯥꯒꯖꯦ ꯈꯪꯉꯕ
ꯎꯝ ꯑꯍꯜꯑꯖꯤꯗꯤ ꯉꯥꯡꯅ ꯁꯛꯅꯕ ꯌꯥꯝ ꯋꯥꯕꯅꯦ ꯏꯕꯦꯝꯃ ꯑꯗꯨꯅꯅꯦ ꯃꯣꯏꯅ ꯃꯣꯏ ꯊꯣꯛꯄ ꯑꯣꯏꯔꯦ ꯑꯗꯨ ꯑꯣꯏ ꯇꯥꯔꯖꯨ ꯁꯦꯟꯅꯗꯕꯗꯤ ꯌꯥꯗꯦꯗꯣ ꯑꯗꯨ ꯁꯔꯨꯛꯄꯨꯗꯤꯅꯦ ꯅꯪꯒꯤꯅꯦ ꯅꯁꯥꯗꫭ ꯁꯣꯛꯇꯅꯕ ꯑꯝꯇꯧ ꯅꯪꯅ ꯀꯜꯂꯒ ꯂꯩꯔꯗꯤꯅꯦ ꯃꯣꯏꯒꯤꯗꯤ ꯑꯔꯥꯏꯕꯅꯤ ꯅꯪꯒꯤ ꯐꯤꯗꯨꯕꯨ ꯍꯧꯖꯤꯛꯀꯥꯟ ꯀꯌꯥꯝ ꯀꯌꯥꯝ ꯁꯥꯕ ꯉꯝꯃꯤꯒꯦ
ꯐꯤꯁꯤꯁꯨ ꯑꯣꯗꯔ ꯌꯥꯝ ꯂꯥꯛꯑꯦ ꯃꯤꯅꯅꯦ ꯃꯥꯒꯤꯅ ꯍꯥꯜꯂꯨ ꯑꯩꯒꯤꯅ ꯍꯥꯜꯂꯣꯅꯅꯦ ꯑꯃꯃꯨꯛ ꯍꯥꯏꯖꯤꯟꯅꯤ ꯑꯃꯃꯨꯛ ꯍꯥꯏꯖꯤꯟꯅꯤ ꯑꯩꯕꯨ ꯈꯨꯠ ꯇꯔꯥ ꯄꯥꯟꯕꯁꯤ ꯉꯥꯏꯀꯣ ꯁꯥꯕꯅꯤꯅ ꯃꯤꯉꯣꯟꯗꯁꯨ ꯊꯤꯅ ꯉꯥꯡꯉꯨꯕꯗꯤ ꯌꯥꯗꯦ ꯑꯩꯅ ꯌꯣꯟꯗꯣꯔꯤꯕꯅꯤꯅ ꯑꯗꯨꯅ ꯀꯣꯟ ꯑꯅꯤ ꯊꯝꯖꯤꯜꯂꯦ ꯀꯣꯟ ꯑꯅꯤꯁꯦ ꯑꯩꯅ ꯁꯤꯟ ꯁꯤꯟꯗ ꯁꯥꯕꯁꯤꯗꯅꯦ ꯑꯃ ꯄꯥꯏꯕꯐꯧꯗ ꯀꯗꯥꯏꯅꯣ ꯍꯥꯏꯔꯀꯥꯟꯗ ꯑꯅꯤ ꯍꯦꯛ ꯄꯥꯏꯔꯨꯕꯗꯩꯗꯤ ꯍꯧꯖꯤꯛ ꯑꯩ ꯐꯃꯨꯡꯗ ꯇꯥꯔꯦ ꯑꯃꯁꯨ ꯉꯝꯗ ꯑꯃꯁꯨ ꯉꯝꯗ ꯐꯖꯔꯦ ꯍꯧꯖꯤꯛꯇꯤ
ꯑꯗꯨꯅꯦ ꯑꯩꯅ ꯍꯥꯏꯔꯤꯁꯤꯅꯦ ꯅꯪ ꯍꯧꯅꯕꯤ ꯑꯉꯝ ꯇꯥꯟꯕꯗꯣ ꯇꯧꯔꯨꯔꯅꯨꯅ ꯑꯗꯨ ꯁꯛꯄꯗꯨꯅꯦ ꯑꯩꯅ ꯍꯥꯏꯕ ꯊꯕꯛꯇꯣ ꯑꯊꯨꯕꯗꯁꯨ ꯇꯧꯅꯤ ꯑꯣꯏꯁꯨ ꯑꯣꯏꯒꯗꯕ ꯊꯕꯛꯅꯦꯕ ꯁꯣꯏꯒꯟꯒꯗꯕ ꯊꯕꯛ ꯅꯠꯇꯦ ꯑꯗꯨꯅꯅꯦ ꯑꯗꯨ ꯑꯣꯏꯅ ꯇꯧꯁꯤ
ꯑꯣ ꯑꯩꯁꯨ ꯅꯣꯡꯃ ꯂꯥꯛꯀꯦ ꯑꯗꯨꯒ ꯐꯖꯅ ꯀꯨꯞꯅ ꯁꯥꯟꯅꯁꯦ ꯑꯩ ꯃꯊꯥ ꯌꯥꯝ ꯁꯥꯔꯕꯅꯦ ꯑꯩꯅ ꯇꯧꯔꯤ ꯊꯕꯛꯁꯦ ꯅꯨꯃꯤꯠ ꯆꯨꯞꯄ ꯑꯃꯅꯦ ꯑꯩꯅ ꯐꯃꯨꯡꯁꯤꯗ ꯂꯩꯗꯣꯏꯁꯦ ꯀꯦꯝ ꯍꯦꯛ ꯇꯧꯗꯕꯤꯗ ꯅꯣꯡꯃꯒꯤ ꯑꯗꯨꯅ ꯑꯩ ꯑꯗꯨꯃ ꯌꯦꯡꯁꯤꯜꯂ ꯀꯩꯅꯣ ꯀꯩꯅꯣꯗꯣ ꯌꯦꯡꯁꯤꯜ ꯖꯤꯜꯂꯒ ꯇꯧꯔꯒꯦ
ꯑꯣ ꯑꯗꯨꯗꯤꯅꯦ ꯑꯩꯅꯦ ꯄꯥꯎ ꯍꯦꯛ ꯐꯝꯃꯒꯅꯦ ꯑꯩ ꯅꯪꯉꯣꯟꯗꯅꯦ ꯍꯥꯏꯔꯛꯑꯒꯦ ꯅꯪꯁꯨꯅꯦ ꯋꯥꯔꯝꯃꯅꯤ ꯄꯣꯊꯥꯅꯕ ꯇꯧꯔꯣ ꯑꯩꯁꯨꯅꯦ ꯆꯥꯛ ꯏꯁꯤꯡꯅꯦ ꯊꯤꯅꯕ ꯇꯧꯔꯨꯈꯤꯒꯦ ꯏꯃꯥ ꯍꯣꯏꯁꯨ ꯅꯦ ꯍꯜꯂꯛꯈ꯭ꯔꯦ
ꯑꯣ ꯍꯣꯏ ꯍꯣꯏ ꯊꯝꯖꯔꯣ ꯊꯝꯖꯔꯣ ꯇꯧꯖꯔꯨꯔꯣ
ꯊꯝꯃꯦ ꯊꯝꯃꯦ ꯀꯣ ꯅꯣꯡꯃ ꯄꯨꯟꯅ ꯁꯥꯟꯅꯔꯁꯤ ꯎꯝ